ꯍꯜꯂꯣ ꯇꯥꯝꯕ꯭ꯔꯣ ꯑꯦ ꯅꯪꯒꯤ ꯐꯣꯟ ꯑꯩꯅ ꯇꯧꯧꯕꯈ꯭ꯔꯗꯤ ꯐꯣꯡꯗꯣꯛ ꯇꯧꯗ ꯑꯣꯏ ꯋꯥꯅꯤꯅꯦ
ꯑꯦꯁ ꯀꯩꯅꯣꯅꯦ ꯍꯥꯏꯁꯤꯨ ꯌꯥꯝ ꯇꯣꯏ ꯇꯣꯏꯅ ꯇꯧꯔꯛꯄꯩ ꯃꯑꯣꯡꯗꯒ ꯍꯥꯏꯔꯛꯏꯁꯤꯕꯨ
ꯍꯥꯏꯔꯛꯏꯁꯤ ꯅꯪ ꯐꯣꯟ ꯁꯣꯟꯗꯣꯛ ꯇꯧꯔꯛꯇꯦꯗ
ꯎꯝ ꯊꯕꯛꯅ ꯌꯥꯗ ꯇ ꯏꯅꯤ ꯝꯕ ꯅ ꯇꯅꯤ ꯀ
ꯍꯧꯖꯤꯛꯐꯥꯎ ꯅꯪ ꯀꯔꯤ ꯇꯧꯔꯤꯒꯦ
ꯑꯁ ꯍꯧꯖꯤꯛꯁꯦ ꯑꯩꯁꯦ ꯊꯕꯛ ꯏꯪꯈꯥꯡ ꯂꯤꯁ ꯆꯤꯜꯂꯦ
ꯑ ꯅꯪ ꯀꯩ ꯊꯕꯛ ꯇꯧꯔꯝꯃꯣꯏꯁꯦ ꯆ
ꯊꯕꯛ ꯍꯥꯏꯅ ꯀꯩꯁꯨ ꯑꯆꯧꯕ ꯊꯕꯛꯇꯤ ꯅꯠꯇꯦ ꯗꯦꯗ ꯍꯧꯖꯤꯛꯁꯦ ꯑꯩꯁꯦ ꯌꯨꯝ ꯅꯨꯡ ꯁꯥꯕꯒꯤ ꯊꯕꯛ ꯈꯔ ꯄꯥꯏꯔꯤ ꯑꯗꯨꯗꯨꯒꯤ ꯍꯥꯏꯕ ꯈꯔ ꯆꯤꯟꯕ ꯁꯤꯟꯊꯣꯛ ꯆꯟꯁꯤꯟ ꯈꯔ ꯆꯦꯟꯊꯣꯛ ꯆꯦꯟꯁꯤꯟ ꯈꯔ ꯇꯧꯕ ꯑꯗꯨꯗꯣꯏꯅꯤꯗ
ꯑꯣ ꯌꯨꯝ ꯅꯨꯡ ꯁꯥꯕ ꯍꯥꯏꯁꯦ ꯏꯁꯥꯒꯤ ꯅꯪꯒꯤ ꯌꯨꯝ ꯑꯣꯏꯗꯣꯏꯔꯥ ꯑꯗꯨ ꯃꯤ ꯆꯠꯂꯤꯔꯕ
ꯑ ꯑꯩ ꯌꯨꯝ ꯑꯗꯨꯝ ꯁꯥꯕꯕꯨꯗ ꯅꯠꯇꯦ ꯀꯩꯅꯣꯅꯤꯗ
ꯑꯣ ꯃꯤꯒꯤ ꯌꯨꯝꯁꯥꯕꯒꯤ ꯅꯪ ꯃꯤꯁꯇ꯭ꯔꯤ ꯀꯥꯔꯦ
ꯃꯤ ꯏꯁꯇ꯭ꯔꯤ ꯏꯪꯂꯤꯁ ꯍꯣꯏ ꯃꯤꯁꯇ꯭ꯔꯤ ꯍꯥꯏꯔꯁꯨ ꯌꯥꯔꯦ
ꯑꯣ ꯃꯤꯁꯇꯔꯤꯀꯥ ꯑꯣꯏꯔꯦ ꯅꯪ ꯆꯦ
ꯃꯤꯁꯇꯔꯤ ꯀꯥꯔꯦ ꯑꯗꯨꯒꯤꯅꯦ ꯑꯩ ꯊꯕꯛꯇꯣ ꯍꯥꯏꯗꯤ ꯌꯨꯝꯁꯦ ꯑꯃꯈꯛ ꯅꯠꯇꯦꯕ ꯌꯨꯝ ꯑꯍꯨꯝ ꯃꯔꯤꯒꯤ ꯊꯕꯛꯇꯣ ꯑꯩꯅ ꯄꯥꯏꯁꯟꯕꯅꯤꯅ ꯊꯕꯛ ꯏꯟꯈꯥꯡꯗꯣ ꯈꯔ ꯆꯜꯂꯦ ꯌꯨꯝꯗ ꯂꯩꯕꯁꯦ ꯄꯥꯛ ꯁꯪꯗ꯭ꯔꯦꯕ ꯑꯌꯤꯡ ꯉꯇꯥ ꯊꯣꯛꯈꯤꯕꯗꯨꯗ ꯑꯩꯅ ꯅꯨꯡꯗꯥꯡ ꯅꯨꯡꯗ ꯑꯗꯨꯝ ꯍꯟꯖꯤꯜꯂꯛꯑꯃꯤꯅ ꯋꯥꯔꯝꯃꯤ ꯄꯣꯊꯥꯅꯤꯡꯉꯤ ꯑꯗꯨꯗꯨꯅ ꯐꯣꯟ ꯅꯨꯡꯁꯤ ꯀꯌꯥ ꯄꯥꯏꯗ꯭ꯔꯦ ꯍꯥꯏꯇꯥꯔꯦ ꯑꯗꯣ ꯏꯌꯥꯝꯕ꯭ꯔꯣ ꯉꯁꯤ ꯊꯥꯗꯖꯖꯅ ꯉꯁꯤ ꯀꯣꯜ ꯇꯧꯔꯤꯁꯤꯕꯨ ꯀꯔꯤ ꯂꯩꯔꯒꯦ
ꯅꯪꯎꯗ ꯀꯨꯏꯔꯅ ꯁꯨꯝ ꯅꯪ ꯀꯃꯥꯏ ꯀꯃꯥꯏ ꯂꯦꯜꯂꯤꯅꯣꯁꯨ ꯍꯪꯉꯛꯏꯅꯤꯅꯦ ꯅꯣꯡ ꯐꯥꯗꯣꯛꯁꯨ ꯄꯨꯟꯕ ꯌꯥꯏꯗꯅ ꯁꯨꯝ ꯇꯧꯔꯛꯄꯅꯤ ꯑꯗꯣ ꯅꯪꯅ ꯍꯧꯖꯤꯛ ꯊꯕꯛ ꯌꯥꯝ ꯆꯤꯜꯂꯦꯕꯨ ꯀꯦꯛ ꯍꯧꯖꯤ ꯀꯥꯟ ꯆꯦꯛ ꯁꯨꯕꯁꯦ ꯀꯃꯥꯏ ꯀꯃꯥꯏꯅ ꯄꯩꯁꯥꯒ ꯁꯥꯟꯅꯔꯤꯅꯣ
ꯑꯁ ꯄꯨꯜꯂ ꯂꯣꯏꯔꯒꯗꯧꯒꯦ ꯏꯌꯥꯝꯕ ꯑꯗꯨ ꯄꯨꯟꯕꯩꯕꯨ ꯀꯩꯅꯣꯅꯦ ꯃꯇꯝ ꯑꯃ ꯑꯗꯨꯝ ꯀꯥꯏꯊꯣꯛꯄ ꯄꯨꯜꯂꯂꯣꯏꯔꯦ ꯄꯩꯁꯥ ꯍꯥꯏꯁꯦ ꯀꯩꯅꯣꯅꯤꯗ ꯑꯩꯗꯣ ꯊꯕꯛꯇꯣ ꯑꯩꯅ ꯄꯥꯏꯔꯒ ꯁꯨꯕꯅꯦꯕ ꯍꯥꯏꯗꯤ ꯑꯩꯒꯤ ꯑꯣꯏꯅ ꯇꯣꯉꯥꯟꯅ ꯈꯨꯠꯁꯨꯃꯟ ꯍꯥꯏꯕ ꯑꯃ ꯂꯩꯇ꯭ꯔꯦ ꯄꯩꯁꯥꯗꯣ ꯌꯨꯝꯕꯨꯗꯒꯤ ꯑꯩꯅ ꯄꯨꯂꯞ ꯂꯧꯔꯒ ꯑ ꯑꯩꯒꯤ ꯀꯩ ꯍꯥꯏꯅꯤ ꯑꯩꯒꯤ ꯃꯈꯥꯗ ꯃꯤ ꯊꯕꯛ ꯁꯨꯅ ꯈꯔ ꯊꯝꯃꯒ ꯁꯨꯍꯟꯕꯅꯦꯕ ꯑꯗꯨꯃꯥꯏꯅ ꯇꯧꯕ ꯍꯥꯏꯇꯥꯔꯦ ꯊꯥꯎ ꯑꯩꯅ ꯈꯔꯁꯤꯟꯗꯣꯛ ꯇꯧꯕ
ꯑꯗꯨꯗꯤ ꯅꯪꯒꯤ ꯄꯩꯁꯥ ꯌꯥꯝ ꯄꯥꯏꯔꯝꯕꯅꯤꯅ ꯄꯩꯁꯥꯁꯨ ꯃꯌꯥꯝ ꯌꯥꯝ ꯂꯥꯛꯑꯃꯅꯤ
ꯑꯣ ꯄꯩꯁꯥꯕꯨꯗꯤ ꯈꯔꯕꯨꯗꯤ ꯑꯗꯨꯝ ꯂꯥꯛ ꯈꯨ ꯂꯥꯏꯗ ꯄꯥꯏꯕꯗꯤ ꯀꯥꯏꯗ ꯑꯩꯉꯣꯟꯗ ꯑꯌꯥꯝꯕ ꯆꯪꯕꯅ ꯍꯦꯟꯖꯜꯂꯛꯏꯗ ꯄꯥꯏꯕꯗꯤ ꯂꯥꯏꯑꯗ
ꯍꯣꯏꯅꯦ ꯍꯧꯖꯤꯛꯀꯤ ꯃꯇꯝꯗ ꯆꯦꯛꯀꯤ ꯑꯃꯨꯛ ꯁꯥꯕ ꯍꯥꯏꯁꯦ ꯆꯦꯛ ꯃꯃꯜꯅꯒ ꯇꯥꯡ ꯀꯥꯟꯁꯤꯗ ꯌꯦꯉꯨ ꯄꯩꯁꯥꯅ ꯌꯥꯝꯅ ꯆꯪꯕꯅꯤꯅ ꯅꯣꯏꯅ ꯑꯃꯨꯛ ꯁꯥꯒꯠꯂꯛꯏꯅꯤꯗꯣ꯫ ꯍꯥꯏꯕꯗꯤ ꯅꯣꯏꯅ ꯑꯃꯛ ꯄꯩꯁꯥꯗ ꯌꯥꯝ ꯌꯥꯝ ꯐꯪꯕ ꯑꯃ ꯊꯣꯛꯇ꯭ꯔꯣ
ꯃꯥꯅꯦ ꯃꯥꯅꯦ ꯄꯩꯁꯥꯗꯣ ꯁꯣꯡꯕꯩ ꯐꯪꯉꯦ ꯑꯗꯣ ꯑꯩꯁꯨ ꯌꯨꯝ ꯑꯃ ꯁꯥꯕ ꯍꯧꯔꯑꯦ ꯉꯥꯡꯉꯛꯄ ꯄꯩꯁꯥꯗꯣ ꯑꯗꯨꯝ ꯃꯣꯏꯗ ꯑꯗꯨꯝ ꯆꯪꯁꯤꯜꯂꯕ ꯑꯗꯨ ꯅꯪꯗ
ꯍꯣꯏ ꯍꯣꯏ ꯑꯗꯨꯅꯤ ꯑꯩꯅ ꯍꯪꯉꯛꯏꯁꯦ ꯅꯪꯉꯣꯟꯗ ꯅꯪꯒꯤꯕꯁꯦ ꯀꯩꯀꯩ ꯍꯣꯠꯅꯔꯤꯅꯣ ꯄꯩꯁꯥ ꯅꯨꯡꯁꯥꯅ ꯀꯩꯀꯩ ꯇꯧꯔꯤꯅꯣ ꯑꯩꯁꯨ ꯍꯧꯖꯤꯛ ꯄꯩꯁꯥ ꯅꯨꯡꯁꯥꯖꯤ ꯈꯔ ꯆꯤꯜꯂꯛꯇꯒꯦ ꯅꯪꯉꯣꯟꯗ ꯀꯩ ꯀꯔꯤ ꯇꯧ ꯌꯥꯒꯦꯅ ꯍꯪꯉꯛꯏꯅꯤꯅꯦ ꯑꯗꯨ ꯅꯣꯏꯒꯤ ꯁꯤ ꯖꯨꯒꯥꯂꯤ ꯋꯥꯠꯄ ꯈꯣꯠꯄꯗꯤ ꯂꯩꯕ꯭ꯔꯣ
ꯖꯨꯋꯥꯂꯤ
ꯁꯨ ꯌꯥꯎꯦ ꯍꯥꯏꯔꯣ ꯀꯩꯅꯣ ꯁꯨꯝ ꯌꯥꯎꯁꯤꯟꯈꯤꯗꯦ ꯇꯧꯕꯧꯕꯅꯤꯅꯦ ꯄꯩꯁꯥ ꯅꯨꯡꯁꯥ ꯁꯐꯝꯁꯦ ꯈꯤꯇꯪ ꯐꯔꯛ ꯇꯥꯔꯛꯦꯅꯦ ꯅꯪꯅꯁꯨ ꯈꯊꯥꯡ ꯂꯩꯁꯤꯅꯤ ꯑꯩ ꯑꯗꯨꯝꯄ ꯍꯩꯌꯦ ꯍꯥꯟꯅ ꯈꯔ ꯈ ꯁꯨꯔꯝꯕꯅꯤꯅ ꯑꯗꯨꯝ ꯍꯩꯌꯦ ꯑꯗꯨꯅ ꯅꯪꯒꯤꯣꯗꯨ ꯇꯧꯔꯒꯗꯤ ꯅꯪꯒꯤꯗꯨꯗ ꯈꯔ ꯌꯥꯎꯁꯤꯜꯂꯒꯗꯤ
ꯎ ꯐꯔꯦ ꯐꯔꯦ ꯑꯩ ꯏꯌꯥꯝꯕꯗ ꯄꯥꯎꯗꯣ ꯍꯥꯏꯔꯛꯑꯒꯦ ꯌꯥꯎꯕꯒꯤꯗꯤ ꯌꯥꯅꯤꯗ
ꯑꯗꯨꯗ ꯍꯧꯖꯤꯛꯀꯥꯟꯁꯦ ꯑꯗꯨ ꯅꯠꯇꯕ ꯑꯇꯣꯞꯄꯗꯤ ꯀꯩꯀꯩ ꯇꯧꯔꯤꯕ
ꯑꯗꯨ ꯅꯠꯇꯕꯁꯦ ꯀꯩꯁꯨ ꯊꯣꯏꯗꯣꯛꯄ ꯇꯧꯗꯣꯏꯗ ꯑ ꯌꯨꯝ ꯑꯩꯁꯨ ꯌꯨꯝ ꯁꯥꯔꯤꯅꯤꯅ ꯊꯕꯛ ꯏꯪꯈꯥꯡꯗꯣ ꯈꯔ ꯑꯗꯨꯝ ꯆꯤꯜꯂꯦ ꯌꯨꯝ ꯁꯥꯕꯒꯤ ꯍꯣꯠꯅꯕꯅꯦ ꯑꯗꯒꯤ ꯊꯕꯛ ꯑꯇꯩ ꯊꯕꯛ ꯇꯧꯕꯒ ꯑꯇꯩ ꯑꯣꯟꯊꯣꯛꯄꯒ ꯪꯗ꯭ꯔꯦꯕ
ꯑꯣ ꯑꯗꯨꯅꯤꯅꯦ ꯍꯧꯖꯤꯛꯀꯥꯟꯗꯤ ꯊꯕꯛ ꯂꯣꯏꯁꯤꯟꯅꯈꯤꯕꯁꯤꯗ ꯑꯃꯅ ꯑꯃꯅ ꯏꯁꯨꯅꯪꯝꯅꯕꯕꯨꯟꯗꯦ ꯅꯪꯒ ꯀꯁꯨ ꯑꯣ ꯇꯧꯈ꯭ꯔꯖ
ꯎ
ꯀꯔꯤ ꯅꯨꯃꯤꯠꯇꯒꯤ ꯂꯥꯛꯑꯣ ꯍꯥꯏꯅꯣ
ꯑꯣꯗꯣ ꯌꯥꯝꯌꯥꯝꯕ ꯌꯦꯡꯉꯁꯦ ꯊꯕꯛ ꯍꯥꯏꯔꯛꯀꯦꯀꯣ ꯑꯗꯨꯝ ꯑꯗꯣ ꯏꯌꯥꯝꯕꯗꯣ ꯅꯍꯥꯟꯋꯥꯏꯁꯨ ꯑꯗꯨꯝ ꯊꯕꯛ ꯆꯠꯂꯛꯑꯦ ꯍꯥꯏ ꯑꯗꯣ ꯍꯥꯟꯅꯒꯤ ꯃꯐꯝꯗꯨꯕꯨ ꯅꯨꯡꯉꯥꯏꯇ꯭ꯔꯕꯣ ꯀꯃꯥꯏꯅ ꯇꯧꯔꯤꯅꯣ
ꯑꯒꯤ ꯃꯐꯝꯈꯩꯗꯨ ꯂꯣꯏꯅ ꯃꯤꯉꯩꯗꯨ ꯂꯣꯏꯅ ꯃꯊꯟ ꯃꯊꯟ ꯃꯥꯏ ꯃꯥꯏ ꯆꯠꯅꯈ꯭ꯔꯕ ꯑꯗꯨꯅ ꯄꯨꯟꯅꯉꯥꯏ ꯃꯤꯗꯣ ꯂꯩꯁꯤꯜꯂꯛꯇꯕꯩꯅꯤꯅꯦ ꯅꯣꯏꯒꯤꯗ ꯑꯃꯨꯛ ꯍꯪꯉꯛꯏꯁꯦ
ꯑꯣ ꯍꯣꯏ ꯍꯣꯏ ꯍꯣꯏ ꯑꯗꯨꯕꯨꯗꯤ ꯇꯧꯔ ꯂꯣꯏꯔꯒꯦ ꯇꯧꯔꯒꯦ ꯌꯥꯔ ꯑꯗꯣ ꯏꯌꯥꯝꯕꯗꯣ ꯑꯩꯅ ꯊꯕꯛ ꯄꯥꯏꯁꯤꯗꯤ ꯑꯅꯛꯄꯗꯗꯤ ꯅꯠꯇ꯭ꯔꯦ ꯑꯗꯣ ꯏꯌꯥꯝꯕꯗꯣ ꯌꯨꯝ ꯊꯕꯛꯐꯝꯗ ꯂꯩꯔꯒ ꯑꯗꯨꯃꯥꯏꯅ ꯁꯨꯕ ꯌꯥꯗꯣꯏ ꯅꯠꯇ꯭ꯔꯣ
ꯑꯗꯨ ꯀꯤꯗꯤ ꯀꯩꯁꯨ ꯀꯥꯏꯗꯦꯅꯦ ꯁꯨꯔꯤ ꯃꯐꯝꯗꯨꯗ ꯑꯗꯨꯝ ꯂꯩꯕꯗ ꯀꯩꯁꯨ ꯀꯥꯏꯕ ꯂꯩꯇꯦꯕ ꯑꯗꯨꯝ ꯆꯠꯂꯗꯧꯅꯤ ꯀꯩꯅꯣꯅꯤ
ꯎꯝ ꯍꯣꯏ ꯍꯣꯏ ꯍꯣꯏ ꯑꯗꯨ ꯑꯣꯏꯗꯤ ꯐꯔꯦ ꯑ ꯑꯣ ꯑꯗꯨꯒꯤꯔꯣ ꯑꯌꯥꯝꯕꯅ ꯃꯇꯝ ꯀꯨꯏꯔꯣꯏ ꯇꯨꯡꯗ ꯐꯣꯟ ꯇꯧꯔꯛꯏꯁꯦ
ꯑꯗꯨꯔꯗꯤ ꯀꯩꯅꯣꯅꯦ ꯊ ꯐꯠꯇꯕꯁꯤꯡꯅꯦ ꯅꯪ ꯂꯩꯒꯦꯗꯅ ꯅꯪꯉꯣꯟ ꯅꯪ ꯍꯪꯉꯛꯏ ꯑꯗꯣ ꯏꯃꯨꯡ ꯃꯅꯨꯡꯅ ꯍꯧꯖꯤꯛꯁꯤ ꯀꯃꯥꯏ ꯀꯃꯥꯏꯅ ꯇꯧꯔꯤꯕ
ꯏꯃꯨꯡ ꯃꯅꯨꯡ ꯍꯥꯏꯁꯦ ꯑꯗꯨꯝ ꯂꯩꯔꯤ ꯍꯥꯟꯅꯩꯗꯤ ꯐ ꯃꯑꯣꯡꯗ ꯑꯗꯨꯝ ꯀꯩ ꯍꯥꯏꯅꯤ ꯀꯩꯁꯨ ꯑꯍꯦꯟꯕ ꯀꯩꯁꯨ ꯂꯩꯇ꯭ꯔꯦ ꯑꯗꯣ ꯑꯩꯅ ꯊꯕꯛ ꯏꯉꯥꯡ ꯆꯠꯂꯝꯅꯤꯅ ꯑꯗꯣ ꯈꯔꯗꯤ ꯍꯥꯟꯅꯗꯒꯤꯩꯗꯤ ꯈꯔꯗꯤ ꯀꯣꯝꯗꯤ ꯀꯣꯝꯃꯦ ꯏꯃꯨꯡ ꯃꯅꯨꯡꯁꯨ ꯏꯌꯥꯝꯕ ꯍꯣꯏꯒꯤꯅ ꯀꯃꯥꯏ ꯀꯃꯥꯏꯅ ꯄꯥꯜꯂꯤꯒꯦ ꯎꯗꯕ ꯀꯨꯏꯔꯦ ꯏꯇꯩꯃꯍꯣꯏ ꯑꯉꯥꯡꯉꯩꯁꯨ ꯑꯃꯇ
ꯑꯁ ꯄꯪꯂꯩ ꯂꯩꯔꯤꯗ ꯍꯧꯖꯤꯛꯀꯥꯟꯁꯦ ꯑ ꯄꯩꯁꯥ ꯅꯨꯡꯁꯥꯁꯨ ꯎ ꯑꯗꯨꯁꯨ ꯈꯔ ꯂꯩꯁꯤꯜꯂꯛꯇꯕꯅꯤꯅꯀꯣ ꯋꯥꯅꯔꯦꯕ ꯌꯥꯝꯅ ꯑꯗꯨꯅ ꯄꯩꯁꯥ ꯊꯣꯛꯧꯐꯝ ꯊꯤꯔꯛꯄꯗ ꯅꯪ ꯂꯩꯒꯦꯗ ꯅꯤꯡꯁꯤꯡꯉꯛꯄꯗꯒꯤ ꯅꯪꯉꯣꯟꯗ ꯐꯣꯟ ꯇꯧꯔꯛꯏꯁꯦ ꯑꯗꯣ ꯅꯪꯕꯨ ꯍꯧꯖꯤꯛꯀꯥꯟꯗꯤ ꯊꯕꯛ ꯆꯤꯃꯟꯗꯅ ꯆꯠꯊꯣꯛ ꯈꯣꯇꯣꯛꯄꯒꯃꯨꯛ ꯇꯧꯗ꯭ꯔꯕꯣ ꯍꯥꯟꯅꯒꯤ ꯇꯤꯟꯅꯈꯤꯕ ꯃꯌꯥꯝꯗꯣ ꯑꯣ ꯄꯨꯟꯕ ꯈꯣꯠꯄꯒꯃꯨꯛ ꯇꯧꯈꯤꯗ꯭ꯔꯕꯅꯦ
ꯑꯁ ꯑꯩ ꯇꯤꯅꯥꯔꯝꯕ ꯏꯃꯥꯟꯅꯕ ꯑꯃꯅꯤꯗꯤ ꯊꯕꯛ ꯌꯥꯎꯃꯤꯟꯅꯔꯤꯌꯦ ꯑꯩꯒ ꯊꯕꯛ ꯁꯨꯃꯤꯟꯅꯔꯤꯌꯦ ꯑꯩ ꯊꯕꯛꯇ ꯑꯗꯣ ꯑꯇꯩꯗꯤ ꯀꯩꯁꯨ ꯄꯨꯟꯕꯁꯦ ꯃꯥ ꯃꯥꯏ ꯊꯕꯛ ꯁꯤꯟꯅꯈꯤꯕꯅꯦ ꯑꯩꯅ ꯈꯔ ꯆꯤꯟꯕꯅꯦ ꯄꯥꯛꯅ ꯄꯨꯟꯕꯕꯨ ꯐꯪꯗ꯭ꯔꯣ ꯄꯅꯤꯗꯦꯔꯝ ꯑꯣ ꯏꯌꯥꯝꯕꯕꯨ ꯍꯥꯟꯅ ꯗꯨꯀꯥꯟ ꯑꯃ ꯐꯝꯃꯝꯒꯨꯝ ꯇꯧꯗꯥꯏꯅꯦ ꯑꯗꯨ ꯀꯃꯥꯏꯅ ꯇꯧꯈ꯭ꯔꯒꯦ ꯗꯨꯀꯥꯟꯗꯨ ꯄꯣꯠꯁꯤ ꯁꯤꯠꯇ꯭ꯔꯕꯣ
ꯍꯣꯏ ꯗꯨꯀꯥꯟꯗꯣ ꯍꯥꯟꯅ ꯐꯣꯝꯃꯦ ꯑꯗꯨꯗ ꯗꯨꯀꯥꯟ ꯁꯥꯔꯤ ꯃꯐꯝꯗꯣ ꯁꯔꯀꯥꯔꯒꯤ ꯏꯚꯤꯛꯁꯟ ꯇꯧꯕꯗꯣ ꯑꯗꯨꯗ ꯊꯨꯒꯥꯏꯈ꯭ꯔꯕ ꯑꯗꯨꯅ ꯗꯨꯀꯥꯟꯁꯨ ꯂꯩꯈꯤꯗ꯭ꯔꯕꯅꯤꯅ ꯊꯕꯛꯁꯤ ꯀꯔꯤ ꯆꯠꯁꯤꯒꯦ ꯊꯤꯔꯀꯥꯟꯗ ꯑꯗꯨꯗ ꯍꯦꯛꯇ ꯇꯥꯔꯛꯄ ꯑꯗꯨꯅꯅꯤꯅꯦ ꯃꯈꯟ ꯃꯈꯟ ꯌꯦꯡꯉꯏꯉꯅꯦ ꯍꯤꯡꯗꯗꯤ ꯌꯥꯗꯕꯅꯤꯅ ꯃꯈꯟ ꯃꯈꯜ ꯃꯈꯜ ꯃꯈꯜ ꯈꯔ ꯇꯧꯗ꯭ꯔꯒꯗꯤꯀꯣ ꯄꯁꯥ ꯇꯣ ꯀꯨꯝ ꯁꯤꯂ ꯆꯒꯗ ꯀꯥꯥꯟꯗꯗꯤ ꯏ ꯆꯤꯔ ꯑꯗꯨ ꯈꯪꯗꯦ
ꯎ
ꯑꯣ ꯑꯗꯨ ꯃꯇꯝ ꯅꯪꯅ ꯌꯥꯕ ꯃꯇꯝꯗꯣ ꯌꯦꯡꯉꯒ ꯑꯗꯨꯒ ꯑꯩꯁꯨ ꯌꯥꯎꯅꯕ ꯇꯧꯔꯒꯦ
ꯑꯣ ꯌꯥꯝꯕꯩꯁꯨ ꯊꯕꯛ ꯃꯐꯝꯗ ꯆꯠꯂꯒ ꯍꯥꯏꯐꯦꯠ ꯀꯔꯝꯕ ꯍꯥꯏꯗꯤ ꯊꯕꯛ ꯃꯐꯝꯗꯣ ꯌꯥꯝꯕꯅꯤꯅ ꯀꯔꯝꯕꯗ ꯌꯥꯎꯕ ꯌꯥꯗꯣꯏꯅꯣ ꯈꯣꯠꯇꯣꯏꯅꯣꯗꯣ ꯍꯪꯉꯒ ꯑꯗꯨꯝ ꯑꯌꯥꯝꯕꯗ ꯄꯥꯎꯗꯣ ꯑꯗꯨꯝ ꯁꯣꯏꯗꯅ ꯐꯥꯎꯔꯛꯀꯦ ꯌꯥꯎꯕꯒꯤꯕꯨꯗꯤ ꯑꯗꯨꯝ ꯃꯤ ꯋꯥꯠꯄꯅꯦ ꯑꯗꯨꯅ ꯌꯥꯅꯤꯗ
ꯑꯗꯨꯗ ꯄꯩꯁꯥ ꯅꯨꯡꯁꯥꯗꯤ ꯅꯣꯡꯃꯒꯤ ꯁꯥꯔꯦ ꯅꯠꯇ꯭ꯔꯒꯅ ꯍꯌꯦꯡ ꯊꯕꯛ ꯂꯣꯏꯔꯒ ꯄꯨꯟꯅ ꯄꯨꯟꯅ ꯇꯧꯕ ꯄꯩꯁꯥꯁꯤ ꯀꯃꯥꯏꯅ ꯇꯧꯕꯅꯣ
ꯎꯝ ꯄꯩꯁꯥꯁꯦ ꯑꯌꯥꯝꯕ ꯊꯥ ꯊꯥꯒꯤ ꯑꯣꯏꯅ ꯄꯤꯗꯣꯏꯅꯦ ꯑꯌꯥꯝꯕꯗꯣ ꯑꯩꯈꯣꯏꯒꯤ ꯖꯨꯒꯥꯂꯤꯒꯤꯗꯤ ꯂꯄꯥ ꯄꯩꯁꯥ ꯈꯔ ꯅꯦꯝꯃꯦꯀꯣ ꯑꯗꯨꯗꯨꯒ ꯁꯔꯤ ꯅꯝ ꯈꯔ ꯋꯥꯔꯅꯤꯦ ꯑꯗꯨ ꯌꯥꯝꯕꯗꯤ ꯈꯨꯠꯁꯁꯨ ꯍꯩꯕꯅꯤꯅ ꯈꯔ ꯃꯇꯝ ꯈꯔ ꯌꯦꯡꯉꯒ ꯑꯗꯨꯝ ꯄꯩꯁꯥ ꯅꯨꯡꯁꯥꯒꯤꯗꯨꯕꯨꯗꯤ ꯏꯆꯤꯟꯜ ꯏꯅꯥꯎ ꯑꯗꯨꯝ ꯌꯦꯡꯅꯔꯒ ꯑꯗꯨꯝ ꯋꯥꯔꯤ ꯇꯧꯔꯁꯦ ꯊꯕꯛꯇꯣ ꯌꯦꯡꯉꯒ
ꯑꯗꯨꯅꯤ ꯑꯗꯨꯃꯥꯏꯅ ꯈꯔ ꯇꯧꯗ꯭ꯔꯗꯤ ꯌꯥꯔꯔꯣꯏ ꯑꯗꯨꯅ ꯈꯔ ꯅꯪꯅꯁꯨ ꯈꯔ ꯀꯩꯅꯣ ꯇꯧꯔꯗꯤ ꯈꯔ ꯊꯨꯅ ꯍꯥꯏꯕꯤꯔꯛꯑꯣ꯫
ꯍꫭ ꯍꯣꯏ ꯌꯥꯝ ꯑꯗꯨꯕꯨꯗꯤ ꯍꯥꯏꯔꯛꯀꯦ ꯀꯩꯗꯧꯔꯒꯦ ꯅꯅꯥꯎꯅꯤ ꯀꯩꯗꯧꯔꯒꯦ ꯍꯥꯏꯔꯛꯀꯅꯤ ꯍꯥꯏꯔꯛꯀꯅꯤ꯫
ꯍꯣꯏꯅꯦ ꯑꯗꯣ ꯅꯪ ꯁꯪꯉꯀꯥꯟꯗꯁꯨ ꯅꯣꯡ ꯐꯗꯧꯛꯇꯤ ꯁꯣ ꯅꯥꯀꯟꯗ ꯀꯣꯏꯊꯣꯔꯛꯄꯁꯨ ꯌꯥꯏ ꯅꯪ ꯅꯣꯡꯃꯇꯁꯨ ꯀꯣꯏꯊꯣꯔꯛꯈꯤꯗ꯭ꯔꯦ꯫
ꯊꯕꯛꯅ ꯉꯁꯥꯏꯗꯤ ꯋꯥꯔꯤ ꯁꯥꯟꯅꯩ ꯏꯌꯥꯝꯕꯕꯨ ꯆꯥꯛ ꯆꯥꯔꯕ꯭ꯔꯣ꯫
ꯆꯥꯛꯄꯨꯗꯤ ꯆꯥꯔꯦꯅꯦ ꯆꯥꯛ ꯆꯥꯔꯒ ꯊꯕꯛ ꯀꯩꯀꯥ ꯀꯅꯥꯗ ꯍꯪꯁꯤꯒꯦ ꯈꯜꯂꯒ ꯁꯨꯝ ꯇꯧꯔꯤꯉꯩꯗ ꯅꯪꯁꯤ ꯉꯥꯛꯇꯪ ꯇꯧꯔꯛꯏꯉ ꯄꯣꯟꯁꯦ꯫
ꯑꯣ ꯀꯔꯤ ꯃꯊꯦꯜ ꯆꯥꯔꯕ꯫
ꯉꯁꯤꯗꯤ ꯑꯗꯨꯝ ꯆꯝꯊꯣꯡ ꯆꯥꯁꯤꯜꯂꯦꯗ꯫ ꯅꯪꯗꯤ ꯀꯔꯤ ꯅꯪꯗꯤ ꯀꯔꯤ ꯆꯥꯔꯕ꯫
ꯆꯝꯊꯣꯡ ꯑꯗꯣ ꯑꯩꯗꯤ ꯆꯥꯕꯒ ꯄꯥꯛ ꯐꯪꯈꯤꯗ꯭ꯔꯦꯗ ꯌꯥꯝꯅ ꯊꯕꯛ ꯃꯐꯝꯗꯨꯗ ꯆꯥꯔꯕꯅꯤꯅ ꯊꯕꯛ ꯁꯨꯔꯤ ꯏꯆꯤꯜ ꯏꯅꯥꯎꯅꯤ ꯆꯝꯊꯣꯡꯊꯣꯡ ꯆꯥꯁꯤꯁꯨ ꯌꯥꯅꯗꯦ꯫
ꯍꯋꯥꯏ ꯍꯋꯥꯏꯗꯨ ꯆꯥ ꯂꯩꯔꯦ꯫
ꯑ ꯍꯋꯥꯏ ꯈꯔ ꯆꯥ ꯑꯗꯒꯤ ꯑꯍꯥꯎꯕ ꯑꯍꯥꯎꯕꯅ ꯑꯍꯥꯎꯕꯗ ꯆꯥꯔꯦ ꯊꯥꯎ ꯁꯥꯃꯟꯗ ꯏꯁꯥ ꯌꯨꯒꯁ ꯌꯥꯗ꯭ꯔꯥ ꯄꯣꯠꯅꯤ꯫
ꯑꯣ ꯐꯔꯦ ꯑꯗꯨꯗꯤ꯫ ꯅꯪꯒꯤ ꯊꯕꯛꯇꯨ ꯀꯩꯅꯣ ꯇꯧ ꯀꯥꯟꯗꯨꯗ ꯑꯗꯨꯝ ꯐꯖꯅ ꯍꯥꯏꯔꯛꯑꯣ ꯑꯗꯨꯒ ꯌꯥꯎꯅꯕ ꯑꯩꯁꯨ
ꯑꯣꯍꯣ ꯏꯌꯥꯝꯕ ꯍꯥꯏꯔꯛꯀꯦ ꯍꯥꯏꯔꯛꯀꯦ꯫
ꯐꯔꯦ ꯑꯗꯨ ꯊꯝꯃꯒꯦꯀꯣ꯫
ꯍꫭ ꯍꯣꯏ꯫